ꯊꯣꯏ
ꯑꯣ ꯇꯥꯏꯌꯦ ꯇꯥꯏꯌꯦ ꯑꯗꯨꯗꯤ ꯅꯪ ꯇꯣꯛꯑꯦ ꯑꯗꯨꯗ ꯂꯩꯔꯔꯣꯏ ꯔꯦꯟꯇ
ꯂꯩꯔ ꯂꯩꯕꯁꯦ ꯅꯥꯗꯥꯏ ꯆꯥꯕꯗꯨꯁꯨ ꯐꯪꯗ꯭ꯔꯦꯗꯅꯀꯣ ꯅꯥꯇꯩ ꯆꯥꯕꯗꯨ ꯐꯪ ꯇꯥꯔꯒꯗꯤ ꯑꯁ ꯋꯥꯈꯟꯗꯣ ꯑꯃ ꯈꯟ ꯌꯥꯝꯗꯅ ꯅꯥꯇꯩ ꯆꯥꯕꯁꯨ ꯐꯪꯗ꯭ꯔꯕꯅꯤꯅ ꯑꯃꯨꯛ ꯈꯔ ꯌꯨꯝꯗ ꯊꯥ ꯑꯃꯨꯛ ꯂꯩꯔꯒ ꯑꯇꯣꯞꯄ ꯈꯨꯗꯣꯡꯆꯥꯕ ꯑꯃꯃꯨꯛ ꯂꯥꯛꯄ꯭ꯔꯅ ꯌꯦꯡꯉꯁꯤꯔꯅꯁꯨ ꯑꯃꯨꯛ ꯈꯜꯂꯤꯕ
ꯎꯝ ꯑ ꯍꯅ ꯑꯃꯨꯛ ꯍꯥꯏꯅꯦ ꯃꯣꯏ ꯀꯦꯟꯗ꯭ꯔꯕꯤꯗ ꯀꯦꯟꯗ꯭ꯔꯕꯤꯗ ꯂꯩ ꯅꯠꯇ꯭ꯔꯣ ꯑꯗꯣ ꯀꯦꯟꯗ꯭ꯔ ꯕꯤꯗ꯭ꯌꯥ ꯂꯩꯒꯤꯁꯦ ꯃꯣꯏꯒꯤ ꯂꯥꯛ ꯅꯨꯃꯤꯠꯁꯤꯗꯤ ꯃꯣꯏꯅ ꯁꯤ ꯅꯨꯃꯤꯠꯇ ꯂꯩ ꯍꯧꯔꯣ ꯈꯣꯠꯂꯣ ꯍꯥꯏꯔꯛꯑꯕꯣ ꯅꯠꯇ꯭ꯔꯒ ꯀꯃꯥꯏꯅ ꯇꯧꯕꯅꯣ
ꯂꯩꯕ ꯍꯧꯔꯣ ꯍꯥꯏꯕꯗꯤ ꯂꯥꯛ
ꯂꯥꯛꯄ ꯍꯧꯔꯣ ꯍꯥꯏꯕꯗꯣ ꯑꯥ
ꯑꯥ ꯃꯣꯏꯁꯦ ꯐꯣꯟ ꯇꯧꯔꯒ ꯍꯥꯏꯁꯦ ꯃꯣꯏꯁꯦ ꯍꯧꯖꯤꯛ ꯁꯝꯃꯔ ꯕ꯭ꯔꯦꯛ ꯊꯥꯔꯤ ꯍꯥꯏꯌꯦꯕꯀꯣ ꯁꯝꯃꯔ ꯕ꯭ꯔꯦꯛ ꯊꯥꯔꯤꯕ ꯁꯤ ꯗꯦꯠ ꯁꯕꯦꯟꯇꯤꯟꯗꯒꯤ ꯀꯥꯕ ꯍꯧꯒꯅꯤ ꯑꯗꯨꯅ ꯗꯦꯠ ꯁꯕꯦꯟꯇꯤꯟ ꯅꯨꯃꯤꯠꯁꯤꯗ ꯑꯄꯨꯡ ꯇꯔꯦꯅ ꯐꯥꯏ ꯅꯪꯅꯕ ꯂꯥꯛꯑꯣ ꯍꯥꯏꯕ ꯃꯥꯅ ꯍꯥꯏꯁꯦ
ꯎꯝ ꯑꯣ ꯃꯤ ꯅꯪ ꯨꯅꯍꯥꯃꯨꯛ ꯏꯟꯇꯔꯚꯤꯨꯪꯨꯕꯒꯤ ꯃꯣꯏꯅ ꯑꯃ ꯈꯪꯕꯕ ꯅꯪꯗꯤ
ꯎꯝ ꯁꯨꯃꯥꯏꯅ ꯇꯧꯕꯅꯦ ꯃꯣꯏꯒꯤꯁꯦꯀꯣ ꯏꯟꯇꯔꯚꯤꯌꯨ ꯆꯪꯈꯤꯕꯒꯤ ꯑꯩꯈꯣꯏꯒꯤ ꯃꯣꯏꯒꯤ ꯂꯤꯁꯁꯦ ꯂꯣꯏꯅꯃꯛ ꯃꯣꯏꯗ ꯂꯩꯌꯦꯕ ꯀꯣ ꯑꯗꯨꯗꯨꯅ ꯑꯣꯖ ꯑꯣꯖꯥ ꯑꯦꯅꯤ ꯑꯣꯖꯥ ꯋꯥꯠꯂꯛꯄ ꯃꯇꯝꯁꯤꯗꯩꯁꯤꯗ ꯀꯣꯜ ꯑꯗꯨꯝ ꯑꯩꯈꯣꯏꯗ ꯂꯥꯛꯀꯅꯤꯕ ꯑꯗꯨꯝ ꯎꯝ ꯍꯧꯖꯤꯛꯀꯤ ꯍꯥꯟꯅ ꯊꯥꯖꯤꯜꯂꯝꯕ ꯃꯤ ꯍꯥꯏꯗꯤ ꯑꯅꯧꯕ ꯃꯤ ꯇꯧꯗꯦ ꯍꯥꯟꯅ ꯊꯥꯖꯤꯜꯂꯝꯕ ꯃꯤꯁꯤꯡꯁꯤꯗ ꯑꯗꯨꯝ ꯑꯗꯨꯝ ꯁꯪꯕ꯭ꯔꯥ ꯈꯣꯠꯄ꯭ꯔꯥꯅ ꯍꯪꯉ ꯍꯪꯉꯒ ꯇꯧꯕꯅꯦꯕꯀꯣ
ꯑꯣ ꯑꯣ ꯃꯣꯏ ꯑꯗꯨꯒꯤ ꯈꯨꯗꯣꯡ ꯆꯥꯕꯁꯦ ꯑꯗꯨꯗ ꯄꯤꯕ
ꯄꯤ ꯕꯤ ꯑꯥ ꯑꯗꯣ ꯑꯗꯨꯃꯥꯏꯅ ꯇꯧꯕ ꯂꯩꯗ ꯑꯔꯨꯅꯥꯆꯜ ꯄ꯭ꯔꯗꯦꯁꯇꯅꯦ ꯃꯃꯥꯡꯗ ꯑꯩꯁꯦ ꯀꯣꯜ ꯑꯅꯤꯔꯛ ꯂꯥꯛꯈ꯭ꯔꯕꯅꯦꯕ ꯍꯟꯗꯛ ꯀꯤꯁꯤꯅ ꯑꯍꯨꯝ ꯁꯨꯕꯅꯦꯕ ꯃꯃꯥꯡꯗ ꯑꯅꯤꯔꯛ ꯂꯥꯛꯏꯗꯨꯅ ꯑꯔꯨꯅꯥꯆꯜ ꯄ꯭ꯔꯗꯦꯁꯇ ꯄꯤ ꯖꯤ ꯇꯤ ꯃꯦꯠꯁꯀꯤ ꯑꯣꯏꯕꯀꯣ ꯃꯩꯇꯩ ꯃꯆꯥꯅꯦ ꯃꯣꯏꯒꯤ ꯄ꯭ꯔꯤꯟꯁꯤꯄꯥꯜꯗꯣ ꯑꯗꯨ ꯃꯩꯇꯩ ꯃꯆꯥꯅꯤꯅ ꯃꯥꯅ ꯀꯣꯜ ꯇꯧꯔꯛꯑꯒ ꯂꯥꯛꯑꯣ ꯃꯣꯏ ꯑꯗꯨꯗꯩꯗꯨꯗꯅꯦ ꯑꯟꯁꯥꯡ ꯍꯥꯏꯕ꯭ꯔꯥ ꯀꯥꯎꯔꯦꯕ ꯂꯝꯗꯣ ꯑꯩ ꯀꯥꯎꯔꯦ ꯑꯔꯨꯅꯥꯆꯜꯒꯤꯗꯣ ꯀꯣ ꯑꯗꯨꯃꯥꯏꯅ ꯇꯧꯔꯒ ꯅꯣꯏ ꯂꯩꯐꯝ ꯆꯥꯐꯝ ꯀꯦꯕꯤꯒꯤꯗꯤ ꯂꯩꯐꯝ ꯆꯥꯐꯝꯗꯤ ꯄꯤꯗꯦꯗꯅꯀꯣ ꯀ꯭ꯋꯥꯇꯔꯗꯤ ꯂꯩꯇꯦꯗꯅꯀꯣ
ꯎꯝ
ꯑꯗꯣ ꯑꯣꯗꯔꯗꯤ ꯂꯩꯇꯦ ꯑꯗꯣ ꯅꯪꯗꯤ ꯃꯩꯇꯩ ꯃꯆꯥ ꯑꯣꯏꯕꯅꯤꯅ ꯁꯨꯝ ꯑꯥ ꯂꯝꯗꯣ ꯂꯥꯞꯅ ꯂꯥꯛꯄꯅꯤꯅ ꯅꯪꯒꯤꯗꯃꯛ ꯃꯣꯏ ꯁꯤꯗꯩꯁꯤꯗ ꯁꯪ ꯃꯆꯥ ꯃꯆꯥ ꯈꯔ ꯂꯩꯌꯦ ꯑꯗꯩꯗꯨꯗ ꯅꯪꯒꯤ ꯂꯩꯅꯕ ꯔꯨꯝꯗꯣ ꯑꯩ ꯁꯤꯟꯕꯤꯔꯒꯦ ꯑꯗꯨꯒ ꯅꯪ ꯂꯩ ꯗ ꯂꯥꯛꯑꯣ ꯍꯥꯏꯌꯦꯕꯀꯣ ꯃꯥꯅ ꯑꯩꯗꯩꯗ ꯑꯩꯅꯁꯨ ꯀꯟꯇ꯭ꯔꯦꯛ ꯑꯣꯏꯕꯅꯤꯅ ꯀꯟꯇ꯭ꯔꯦꯛꯁꯨ ꯑꯣꯏꯔꯒ ꯂꯝꯗꯣ ꯂꯥꯞꯅ ꯆꯠꯂꯒ ꯄꯩꯁꯥ ꯇꯥꯜꯂꯨꯕ ꯍꯥꯏꯕꯗꯣ ꯑꯩꯉꯣꯟꯗꯁꯨ ꯈꯤꯇꯪ ꯑꯃꯨꯛ ꯀꯩꯅꯣ ꯇꯧꯔꯦꯅꯦꯍꯦ ꯀꯩ ꯍꯥꯏꯅꯤ ꯈꯟꯖꯥꯟꯅꯕ ꯍꯥꯏꯕꯗꯣ ꯇꯧꯔꯦ ꯑꯗꯨꯗꯨꯅ
ꯆꯨꯝꯃꯦꯗꯨꯕꯨꯗꯤ
ꯑꯩꯗꯨ ꯆꯠꯇ꯭ꯔꯦ ꯑꯗꯨꯒ ꯑꯃꯨꯛ ꯈꯔ ꯂꯩꯔꯒꯅꯦ ꯆꯞ ꯆꯞ ꯃꯥꯟꯅꯅ ꯑꯃꯨꯛ ꯀꯣꯜꯁꯦ ꯑꯇꯣꯞꯄ ꯑ ꯑꯗꯨꯗꯅ ꯃꯩꯇꯩ ꯃꯆꯥ ꯅꯠꯇ꯭ꯔꯦꯕꯀꯣ ꯀꯣꯜ ꯂꯥꯛꯑꯝꯕꯁꯦ ꯀꯣꯟ ꯀꯩꯅꯣ ꯑꯥ ꯅꯟ ꯃꯅꯤꯄꯨꯔꯤ ꯑꯣꯏꯕ ꯍꯤꯟ ꯍꯤꯟꯗꯤ ꯃꯔꯣꯟꯗ ꯉꯥꯡꯉꯛꯑꯦ ꯑꯗꯨꯒ ꯑꯩꯅ ꯏꯪꯂꯤꯁꯇ ꯈꯨꯝꯃꯒ ꯑꯗꯨꯃꯥꯏꯅ ꯇꯧꯔꯒ ꯑꯃꯨꯛꯀ ꯋꯥꯔꯤ ꯁꯥꯥꯏꯌꯦ ꯑꯗꯨꯗ ꯇꯤ ꯖꯤ ꯇꯤ ꯃꯦꯠꯁꯀꯤ ꯑꯗꯨꯁꯨ ꯑꯔꯨꯅꯥꯆꯜ ꯄ꯭ꯔꯗꯦꯁꯇꯀꯣ ꯑꯗꯨꯁꯨ ꯀꯣꯜ ꯂꯥꯛꯑꯝꯃꯦ ꯑꯗꯨꯁꯨ ꯑꯩꯅ ꯑꯗꯨꯝ ꯗꯤꯀ꯭ꯂꯥꯏꯟ ꯇꯧꯒꯔꯦ ꯑꯩꯗꯣ ꯁꯪꯉꯔꯣꯏ ꯍꯥꯏꯔꯒ ꯑꯗ ꯉꯔꯥꯡ ꯀꯣꯜ ꯇꯧꯔꯛꯏꯗꯨ__ ꯁꯨꯃꯥꯏꯅꯅꯦꯕ ꯎꯝ ꯑꯩꯗꯣ ꯁ꯭ꯀꯨꯜ ꯍꯧꯖꯤꯛ ꯍꯧꯖꯤꯛ ꯄꯨꯕ ꯂꯩꯕ꯭ꯔꯥ ꯍꯥꯡꯉꯒꯗꯤ ꯃꯣꯏꯒꯤ ꯑꯣꯖꯥ ꯑꯃ ꯍꯧꯖꯤꯛꯁꯦ ꯁ꯭ꯀꯨꯜ ꯂꯤꯞ ꯂꯧꯈ꯭ꯔꯤ ꯂꯤꯞꯁꯦ ꯊꯥ ꯑꯅꯤ ꯂꯧꯗꯣꯔꯤ ꯑꯗꯨꯅ ꯊꯥ ꯑꯅꯤꯁꯤꯒꯤ ꯃꯍꯨꯠ ꯁꯤꯟꯕꯤꯅ ꯕ ꯍꯥꯏꯕꯅꯦꯕ
ꯎꯝ
ꯑꯗꯨꯗꯩꯗꯨꯗ ꯑꯩꯅ ꯑꯩꯁꯨ ꯍꯧꯖꯤꯛꯇꯣ ꯐ꯭ꯔꯤꯗ ꯂꯩꯕꯅꯤꯅ ꯍꯣꯏꯅꯗꯤ ꯍꯥꯏꯈ꯭ꯔꯦꯗꯅꯀꯣ ꯑꯗꯨꯒ ꯑꯗꯨꯗꯩꯗꯨꯗ ꯄꯨꯕ ꯎꯝ ꯑꯩꯈꯣꯏꯒꯤ ꯖꯨꯅꯤꯌꯔ ꯑꯉꯥꯡ ꯑꯃ ꯑꯩꯅ ꯅꯍꯥꯟ ꯁꯨꯝ ꯊꯦꯡꯅꯕ ꯑꯃ ꯂꯩꯌꯦ ꯑꯗꯨꯗ ꯑꯩ ꯐꯣꯟ ꯅꯝꯕꯔ ꯂꯧꯅꯔꯒ ꯃꯉꯣꯟꯗ ꯍꯪꯕꯗ ꯑꯣ ꯑꯗꯨꯗꯤ ꯃꯦꯗꯥꯝ ꯑꯃ ꯑꯣꯖꯥ ꯑꯃ ꯍꯥꯏꯌꯦ ꯃꯃꯤꯡꯗꯤ ꯀꯥꯎꯔꯦ ꯅꯨꯄꯤ ꯑꯣꯏꯔ ꯃꯥꯜꯂꯦ ꯑꯗꯨꯗꯤ ꯂꯧꯒꯤꯕꯅꯦ ꯑꯗꯣ ꯀꯩꯒꯨꯝꯕ ꯑ ꯑꯩꯅ ꯐꯖꯅ ꯑꯗꯨꯝ ꯄꯔꯐꯣꯔꯃꯦꯟꯁꯇꯣ ꯐꯖꯅ ꯇꯧ ꯇꯥꯔꯒꯗꯤ ꯊꯥ ꯑꯅꯤ ꯍꯥꯏꯕꯗꯣ ꯑꯗꯨꯝ ꯊꯥ ꯑꯍꯨꯝ ꯑꯣꯏꯔꯁꯨ ꯃꯔꯤ ꯑꯣꯏꯔꯁꯨ ꯑꯗꯨꯝ ꯁꯥꯡꯊꯔꯛꯄꯅꯦ ꯑꯗꯨꯒ ꯄꯔꯐꯣꯔꯃꯦꯟꯁ ꯐꯖꯗ꯭ꯔꯒꯅ ꯑꯃꯨꯛ ꯑꯗꯨꯝ ꯊꯥ ꯑꯅꯤꯗ ꯂꯣꯏꯁꯤꯟꯕ ꯑꯗꯨꯃꯥꯏꯅ ꯇꯧꯕꯅꯦ ꯈꯣꯠꯄꯅꯦꯅ ꯍꯥꯏꯌꯦꯕꯀꯣ
ꯑꯣ ꯏꯃꯥꯟꯅꯕ ꯑꯝꯁꯨ ꯀꯩꯅꯣꯗ ꯄꯨꯔꯤꯕ ꯑꯔꯨꯅꯥꯆꯜꯗ ꯀꯣꯟꯇ꯭ꯔꯦꯛꯅꯦꯕ
ꯑꯔꯨꯅꯥꯆꯜꯒꯤꯁꯦ ꯑꯣ ꯍꯥꯏꯔꯣ ꯍꯥꯏꯔꯣ ꯅꯪꯒꯤꯗꯣ ꯍꯥꯟꯅ
ꯌꯥꯔꯦ ꯍꯥꯏꯔꯛꯎꯅꯦ
ꯑꯔꯨꯅꯥꯆꯜꯒꯤꯁꯦ ꯃꯣꯏꯒꯤꯁꯦ ꯑꯥ ꯀꯩꯅꯣꯁꯦ ꯀ ꯀꯩ ꯍꯥꯏꯒꯅꯤ ꯑꯣꯖꯥ ꯑꯐꯕꯁꯦ ꯀꯌꯥ ꯂꯩꯇꯕ ꯃꯥꯜꯂꯦ ꯐꯪ ꯇꯕ ꯃꯥꯜꯂꯦ ꯑꯔꯨꯅꯥꯆꯜꯁꯦ ꯔꯤꯇ꯭ꯔꯤꯔꯤ ꯍꯣꯏ ꯂꯤꯇ꯭ꯔꯔꯦꯁꯤ ꯔꯦꯠꯁꯦ ꯈꯔ ꯅꯦꯝꯕ ꯃꯥꯜꯂꯦ ꯂꯥꯏꯔꯤꯛꯁꯨ ꯑꯉꯥꯡꯁꯤꯡꯁꯨ ꯈꯔ ꯍꯩꯕ ꯋꯥꯠꯄ ꯃꯥꯜꯂꯦꯕꯀꯣ ꯑꯗꯨꯗꯨꯅ ꯑꯝ ꯃꯦꯠꯁꯀꯤꯒꯗꯤ ꯑꯣꯖꯥꯗꯣ ꯌꯥꯝ ꯂꯩꯇꯦ ꯍꯥꯏꯌꯦꯕꯀꯣ ꯑꯗꯨꯅ ꯈꯔ ꯋꯥꯕ ꯃꯥꯜꯂꯦ ꯃꯣꯏꯁꯦ ꯐꯪꯕꯗ ꯑꯗꯣ ꯃꯇꯝꯗꯨꯗꯩꯗꯨꯗ ꯑꯩꯁꯨ ꯁꯨ ꯑꯩꯅ ꯀꯔꯤꯝꯇ ꯇꯧꯗꯕꯤꯗ ꯍꯣꯏ ꯀꯔꯤꯝꯕꯨꯗꯤ ꯇꯧꯗꯦ ꯑꯗꯣ ꯑꯩꯗꯣ ꯄꯤ ꯍꯩꯆ ꯗꯤꯒꯤ ꯀꯔꯤ ꯀꯔꯤꯒꯤ ꯃꯊꯥ ꯈꯔ ꯁꯥꯔꯒ ꯑꯗꯨꯗꯒꯤꯗꯤ ꯑꯃꯨꯛ ꯑꯝ ꯀꯨꯏꯗ꯭ꯔꯤꯌꯦ ꯑꯩ ꯀꯨꯏꯗ꯭ꯔꯤ ꯑꯩꯅ ꯈꯟꯕꯗ ꯃꯗꯨꯗꯣ ꯑꯦꯄ꯭ꯔꯤꯜ ꯑꯗꯨꯋꯥꯏꯗꯅꯦꯕꯀꯣ ꯑꯦꯄ꯭ꯔꯤꯜ ꯑꯗꯨꯋꯥꯏꯗꯅꯦꯕ ꯑꯗꯨꯗ ꯎꯝ ꯑꯩꯗꯣ ꯅꯦꯠꯀꯤꯁꯨ ꯂꯥꯏꯔꯤꯛ ꯄꯥꯅꯤꯡꯕꯅꯦ ꯑꯗꯨꯒ ꯄꯤ ꯍꯩꯁ ꯗꯤꯒꯤꯁꯨ ꯑꯗꯨꯃꯥꯏꯅ ꯈꯜꯂꯒ ꯂꯩꯔꯤꯉꯩ ꯃꯇꯝꯗ ꯇꯧꯔꯛꯄꯅꯤꯅ ꯑꯩꯅ ꯃꯗꯨ ꯆꯠꯊꯣꯛꯎꯕ ꯃꯇꯝꯗ ꯑꯩꯉꯣꯟꯗ ꯃꯥꯡꯖꯒꯗꯕꯅ ꯍꯦꯟꯕꯒꯤ ꯃꯑꯣꯡꯗ ꯑꯩꯉꯣꯟꯗ ꯎꯔꯦꯕꯀꯣ ꯄꯩꯁꯥꯗꯤ ꯐꯪꯕ ꯌꯥꯏ ꯑꯦꯛꯁꯄꯤꯔꯤꯌꯦꯟꯁ ꯐꯪꯕ ꯌꯥꯏ ꯑꯗꯣ ꯑꯩꯒꯤ ꯁꯣꯝ ꯅꯥꯀꯟꯒꯤ ꯑꯩꯒꯤ ꯑꯦꯝꯗꯣ ꯑꯃꯨꯛ ꯃꯥꯡꯒꯗ꯭ꯔꯅ ꯑꯗꯨꯗꯨꯅ ꯑꯩꯗꯣ ꯗꯤꯀ꯭ꯂꯥꯏꯟ ꯇꯧꯈꯤꯕꯅꯦꯕ ꯑꯗꯣ ꯁꯤꯒꯤꯅ ꯑꯃꯨꯛ ꯃꯅꯤꯄꯨꯔꯗ ꯑꯣꯏꯕꯅꯤꯅ ꯑꯗꯨꯝ ꯑꯃ ꯑꯃ ꯑꯗꯨꯝ ꯀꯣ ꯏꯌꯥ ꯌꯥꯏꯗꯅꯀꯣ ꯑꯗꯨꯗꯒꯤꯗꯤ ꯑꯃꯨꯛ ꯅꯕꯣꯗꯤꯌꯥꯒꯤ ꯇꯥꯏꯞꯇ ꯑꯥꯗ ꯔꯦꯁꯤꯗꯦꯟꯁꯤꯌꯦꯜ ꯑꯣꯏꯅ ꯑꯗꯨꯝ ꯂꯩꯁꯤꯟꯈꯤꯗꯧꯁꯨ ꯅꯠꯇꯦꯗꯅ ꯑꯥ ꯑꯗꯨ ꯑꯗꯨꯅ ꯌꯨꯝꯗꯒꯤ ꯆꯠꯄꯁꯦ ꯃꯤꯅꯠ ꯅꯤꯐꯨ ꯃꯨꯛꯇꯤ ꯆꯪꯉꯦ ꯅꯤꯐꯨꯁꯦ ꯍꯟꯀꯠ ꯍꯟꯊ ꯑꯗꯨꯝ ꯅꯨꯡꯇꯤꯒꯤ ꯑꯗꯨꯃꯥꯏꯅ ꯆꯠꯄ
ꯑꯗꯨꯗ ꯑꯗꯣ ꯑꯩ ꯀꯩꯅꯣꯝꯇꯪꯒ ꯍꯪꯒꯦꯅꯦ ꯉꯁꯥꯏꯒꯤ ꯃꯣꯏꯅ ꯍꯥꯏꯕꯗꯣ ꯑꯩꯒꯤ ꯄꯔꯐꯣꯔꯃꯦꯟꯁꯀꯤ ꯃꯇꯨꯡ ꯏꯟꯅ ꯁꯥꯡ ꯗꯕ
ꯑꯗꯣ ꯑꯥ ꯑꯥ ꯑꯥ
ꯑꯗꯨꯗꯣ ꯑꯣꯖꯥꯗꯨꯅ ꯊꯥ ꯑꯅꯤꯒꯤꯅꯦꯅ ꯆꯠꯈ꯭ꯔꯦ ꯑꯣꯖꯥꯗꯣ ꯑꯗꯣ ꯑꯣꯖꯥꯗꯨꯗꯤ ꯃꯥꯗꯤ ꯔꯤꯒꯨꯂꯔ ꯄꯣꯁ ꯅꯠꯇ꯭ꯔꯣ
ꯃꯥꯅꯦ ꯔꯤꯒꯨꯂꯔꯅꯦ
ꯑꯗꯣ ꯃꯥꯗꯤ ꯑꯃꯨꯛ ꯍꯜꯂꯛꯈꯤꯗꯣꯏ ꯅꯠꯇ꯭ꯔꯕ
ꯍꯜꯂꯛꯈꯤ ꯗꯣꯏꯅꯤ
ꯑꯗꯣ ꯍꯜꯂꯛꯀꯗꯕ ꯑꯣꯏꯔꯗꯤ ꯃꯣꯏꯅ ꯑꯗꯨꯏ ꯃꯈꯥ ꯄꯣꯟꯅ ꯁꯪꯡꯗꯩ ꯍꯥꯢꯗꯣ
ꯑꯗꯣ ꯑꯩ ꯑꯩꯁꯨ ꯑꯗꯨꯃꯗꯤ ꯈꯪꯗꯦ ꯑꯗꯨꯗꯤ ꯀꯩꯅꯣꯅ ꯍꯥ ꯑꯇꯣꯞꯄ ꯃꯣꯏꯒꯤ ꯑꯣꯊꯣꯔꯤꯇꯤꯅ ꯍꯥꯏꯔꯛꯄ ꯅꯠꯇꯦ ꯑꯗꯨꯗꯤ ꯑꯣꯊꯣꯔꯤꯇꯤ ꯅꯠꯇꯕ ꯃꯤ ꯑꯃꯅ ꯁꯨꯝ ꯁꯨꯝ ꯁꯨꯝ ꯍꯥꯏꯔꯛꯄꯅꯤꯗ ꯑꯗꯨ ꯀꯌꯥꯝ ꯆꯨꯝꯕ ꯄꯥꯎꯅꯣ ꯍꯥꯏꯕꯗꯨꯃꯗꯤ ꯈꯪꯗ꯭ꯔꯦ
ꯑꯣ ꯑꯗꯨꯅꯦ ꯑꯩꯅ ꯍꯪꯅꯤꯡꯏꯁꯦ ꯍꯥꯏꯗꯤ ꯊꯥ ꯑꯅꯤꯒꯤ ꯅꯨꯄꯥ ꯃꯤꯁꯦ ꯆꯠꯈꯤ ꯇꯥꯔꯗꯤ ꯊꯥ ꯑꯅꯤꯒꯤꯅꯦꯕ ꯀꯧꯗꯣꯏꯁꯦꯀꯣ ꯑꯗꯨꯗ ꯃꯈꯥ ꯁꯥꯡꯗꯕ ꯂꯣꯏ ꯌꯥꯏ ꯍꯥꯏꯔꯛꯄꯁꯤꯗ ꯃꯤꯗꯣ ꯆꯍꯤ ꯑꯃꯒꯤ ꯂꯦꯞꯄꯤꯔꯥ ꯍꯥꯏꯕꯅ ꯆꯤꯡꯕ ꯑꯝ ꯍꯪꯅꯤꯉꯥꯏ ꯂꯩꯇ꯭ꯔꯅꯦ ꯁꯥꯡꯗꯕꯒꯤ ꯑꯣꯄꯣꯔꯆꯨꯅꯤꯇꯤ ꯑꯃ ꯂꯩ ꯍꯥꯏꯕꯅꯤꯅ ꯑꯗꯨꯏ ꯄꯣꯠꯇꯨꯅꯤꯗꯤ ꯑꯩꯅ ꯈꯪꯅꯤꯡꯉꯤꯁꯦ
ꯈꯪꯗꯦ ꯃꯗꯨ ꯃꯈꯣꯏ ꯂꯤꯞ ꯂꯧꯔꯤꯗꯨꯁꯨ ꯀꯔꯤ ꯃꯔꯝꯒꯤꯅꯣ ꯍꯥꯏꯕꯁꯨ ꯑꯩꯁꯨ ꯀꯌꯥ ꯈꯪꯗ꯭ꯔꯦꯀꯣ ꯑꯩꯅ ꯌꯥꯝ ꯍꯪꯖꯜꯂꯨꯗ꯭ꯔꯦ ꯑꯗꯣ ꯃꯣꯏꯅꯁꯨ ꯏꯟꯐꯣꯔꯃꯦꯁꯟꯁ ꯌꯥꯝ ꯍꯦꯟꯅ ꯄꯤꯔꯛꯇ꯭ꯔꯦꯕꯀꯣ ꯑ ꯑꯩꯅ ꯁꯨꯝ ꯆꯒꯠ ꯆꯒꯠ ꯁꯨꯝ ꯍꯪꯖꯟꯕꯁꯨ ꯑꯩꯁꯨ ꯅꯨꯡꯉꯥꯏꯇ꯭ꯔꯦ ꯑꯩꯁꯨ ꯑꯅꯧꯕ ꯑꯗꯨꯝ ꯏꯁꯇ꯭ꯔꯦꯟꯖꯔ ꯑꯣꯏꯔꯤꯕꯅꯤꯅꯀꯣ ꯑꯗꯨꯗꯨꯅ ꯑꯩꯅ ꯉ ꯈ ꯍꯪꯈꯤꯕꯅꯦ ꯑꯣꯖꯥ ꯀꯔꯝꯕ ꯆꯦꯞ ꯇ꯭ꯔ ꯇꯥꯛꯄ ꯇꯥꯛꯀꯅꯤ ꯀꯔꯝꯕ ꯆꯦꯞꯇꯔꯗꯒꯤ ꯇꯥꯛ ꯄ ꯍꯧꯒꯅꯤ ꯑꯗꯒꯤ ꯀꯔꯝ ꯇꯂꯣꯏꯁ ꯑ ꯀꯔꯝ ꯀꯔꯝꯕ ꯀ꯭ꯂꯥꯁ ꯍꯥꯏꯗꯤ ꯇꯤ ꯖꯤ ꯇꯤ ꯑꯣꯏꯖꯔꯒꯁꯨ ꯀ꯭ꯂꯥꯁ ꯁꯤꯛꯁꯇꯒꯤꯅ ꯇꯦꯟꯐꯥꯎ ꯂꯧꯒꯗꯕꯅꯦꯅ ꯁꯤꯛꯁꯇꯒꯤꯅ ꯇꯦꯟꯐꯧ ꯂꯧꯕꯅ ꯍꯦꯛꯇ ꯂꯣꯏꯅꯃꯛ ꯂꯧꯒꯗꯕꯗꯤ ꯅꯠꯇꯦꯕ ꯁꯤꯛꯁꯀꯤꯒ ꯀ꯭ꯂꯥꯁ ꯇꯦꯟꯒꯤꯒ ꯄꯥꯏꯔꯒ ꯁꯤꯛꯁꯀꯤ ꯁꯦꯛꯁꯟ ꯑꯃꯅꯤ ꯇꯦꯟꯒꯤ ꯁꯦꯛꯁꯟ ꯑꯃꯅꯤ ꯑꯗꯨꯃꯥꯏꯅ ꯄꯥꯏꯔꯛꯀꯗꯣꯏꯅꯦꯕꯀꯣ ꯑꯗꯣ ꯀꯔꯝ ꯀꯔꯝꯕ ꯀ꯭ꯂꯥꯁꯅꯣ ꯑꯩꯅ ꯄꯥꯏꯗꯣꯔꯤꯁꯦ ꯍꯥꯏꯕꯗꯨꯃꯁꯨ ꯑꯩꯁꯨ ꯈꯪꯗ꯭ꯔꯤ ꯑꯗꯨꯁꯨ ꯏꯟꯐꯣꯔꯃꯦꯁꯟꯗꯣ ꯑꯝꯇ ꯍꯥꯏ ꯄꯤꯔꯛꯑꯣ ꯍꯥꯏꯈꯤꯕꯅꯦ ꯑꯗꯨꯒ ꯑ ꯀꯔꯝꯕ ꯆꯦꯞꯇꯔꯗꯒꯤ ꯇꯥꯛꯄ ꯍꯧꯒꯅꯤ ꯍꯥꯏꯕꯗꯨꯁꯨ ꯑꯩꯁꯨ ꯄ꯭ꯔꯤꯄꯦꯔꯦꯁꯟ ꯈꯤꯇꯪ ꯇꯧꯔꯒ ꯆꯠꯈꯤꯕꯅ ꯐꯩꯗꯅꯀꯣ
ꯎꯝ
ꯑꯗꯨꯃꯥꯏꯅ ꯑꯗꯨꯒꯤ ꯍꯥꯏꯐꯦꯠꯇꯤ ꯍꯪꯈꯤꯕꯅꯦ ꯑꯗꯣ ꯃꯥꯗꯣ ꯉꯔꯥꯡꯗꯣ ꯑꯣꯖꯥꯗꯣ ꯀꯣꯜ ꯇꯧꯕ ꯄꯥꯏꯔꯛꯇ꯭ꯔꯦ ꯍꯌꯦꯡ ꯍꯥꯏꯖꯔꯛꯑꯒꯦ ꯍꯥꯏꯔ ꯀꯥꯟꯗ
ꯑꯗꯨꯗꯤ ꯉꯁꯤꯁꯦ ꯉꯁꯤꯖꯦ ꯗꯦꯠ ꯐꯣꯔꯇꯤꯟꯅꯤꯀꯣ ꯍꯌꯦꯡ ꯐꯤꯞꯇꯤꯟ ꯁꯤꯛꯁꯇꯤꯟ ꯁꯥꯚꯦꯟꯇꯤꯟ ꯀꯨꯏ ꯗꯦ ꯑꯗꯨꯗꯤ
ꯀꯨꯏꯗꯔꯦ ꯑ ꯐꯣꯔꯇꯤꯟ ꯀꯣ ꯉꯁꯤ ꯐꯣꯔꯇꯤꯟ ꯀꯣ ꯐꯤ ꯃꯟꯗꯦ ꯇꯨꯁꯇꯦ ꯋꯥꯏꯅꯁꯇꯦ ꯋꯥꯏꯅꯁ ꯁꯤꯗꯒꯤ ꯑꯣꯏꯔ ꯃꯥꯂꯦ
ꯑ ꯋꯥꯏꯅꯁꯇꯦꯗ
ꯎꯝ
ꯋꯥꯏꯅꯁꯇꯦ ꯆꯨꯝꯕ꯭ꯔꯅꯦ ꯐꯤꯞꯇꯤꯟ ꯁꯤꯛꯇꯤꯟ ꯁꯚꯦꯟꯇꯤꯟ ꯑꯥ ꯑꯩꯠꯇꯤꯟꯗꯣ ꯊ꯭ꯔꯥꯁꯇꯦ ꯑꯣꯏꯕꯀꯣ
ꯑꯗꯣ ꯃꯣꯏꯁꯦ ꯁꯚꯦꯟ ꯁꯚꯦꯟ ꯊꯥꯔꯇꯤ ꯅꯪꯅꯕ ꯆꯠꯄꯅꯤꯅ ꯉꯜꯂꯦꯗꯅ
ꯑꯗ ꯃꯣꯏꯗꯤ ꯀꯩꯅꯣꯗ ꯁꯦꯂꯔꯤꯗꯤ ꯀꯌꯥꯃꯨꯛ ꯁꯥꯗꯣꯏꯖꯥꯅꯣ
ꯁꯦꯂꯔꯤꯁꯦ ꯑꯩ ꯉꯔꯥꯡ ꯍꯪꯉꯦꯕꯀꯣ ꯊꯥꯔꯇꯤ ꯄꯨ ꯍꯥꯏꯔꯛꯑꯦ
ꯑꯗꯨ ꯑꯗꯨꯝ ꯀꯝꯄꯜꯁꯔꯤ ꯑꯣꯏꯕ꯭ꯔꯥ꯫
ꯑꯣꯏꯗꯣꯏꯅꯤ ꯑꯣꯏꯗꯣꯏꯅꯤ꯫
ꯍꯣꯏ ꯁꯦꯟꯇ꯭ꯔꯦꯜꯒꯤꯅꯤꯅꯀꯣ
ꯎꯝ
ꯎꯝ ꯌꯥꯏ ꯌꯥꯏ ꯀꯩꯁꯨ ꯀꯥꯏꯗꯦ ꯈꯔ ꯍꯥ ꯌꯥꯝꯗꯦ꯫ ꯌꯥꯝꯗ꯭ꯔꯒꯁꯨ ꯄꯩꯁꯥ ꯈꯔ ꯇꯥꯜꯍꯧ꯫ ꯑꯣꯏ ꯌꯦ
ꯎꯝ ꯑꯗꯣ ꯃꯣꯏꯁꯦ ꯄꯦꯔꯠꯁꯦ ꯇꯔꯨꯛꯅꯦ ꯍꯥꯏꯌꯦ ꯅꯣꯡꯃꯗ ꯄꯦꯔꯠ ꯇꯔꯨꯛ꯫ ꯃꯤꯅꯠ ꯅꯤꯝꯐꯨ ꯅꯤꯝꯐꯨꯒꯤꯀꯣ ꯄꯦꯔꯠ ꯇꯔꯨꯛ ꯇ ꯇꯔꯨꯛ ꯅꯠꯇꯦ ꯅꯠꯇꯦ ꯅꯠꯇꯦ ꯑꯩꯅ ꯍꯥꯏꯁꯦ ꯄꯦꯔꯠ ꯃꯣꯏꯁꯤꯗꯤ ꯄꯦꯔꯠ ꯅꯤꯄꯥꯟ ꯇꯧꯗꯣꯏꯔ ꯑꯣꯏꯔ ꯈꯪꯗꯦꯕꯀꯣ ꯇꯥꯏꯝ ꯇꯦꯕꯜꯗꯤ ꯎꯗ꯭ꯔꯤꯕ ꯑꯗꯣ ꯑꯩꯒꯤ ꯑꯣꯏꯅꯗꯤ ꯇꯔꯨꯛ ꯆꯪꯒꯅꯤ ꯍꯥꯏꯕ ꯑꯗꯨꯝ ꯍꯥꯏꯗꯤ ꯏꯃꯥꯟꯅꯕ ꯍꯧ꯫ ꯍꯧꯖꯤꯛ ꯄꯨꯔꯒ ꯂꯩꯕꯁꯤꯡꯗꯨꯁꯨ ꯃꯣꯏꯁꯨ ꯇꯔꯨꯛ ꯂꯣꯏ ꯆꯪꯉꯦ ꯍꯥꯏꯕꯀꯣ꯫ ꯀꯟꯇ꯭ꯔꯦꯛꯇ ꯄꯨꯔꯤꯁꯤꯡꯗꯣ ꯇꯔꯨꯛꯁꯦ꯫ ꯃꯥ ꯑ ꯑꯅꯤ ꯑꯅꯤ ꯑꯍꯨꯝ ꯑꯃꯅ ꯑꯩ ꯏꯁꯥꯒꯤ ꯑꯅꯤ ꯑꯍꯨꯝ꯫ ꯃꯨꯛꯅ ꯑꯩꯒꯤ꯫ ꯏꯁꯥꯒꯤ ꯆꯪꯉꯅꯤꯕꯀꯣ ꯑꯍꯨꯝ ꯃꯔꯤ ꯍꯥꯏꯕ꯭ꯔꯥ ꯈꯪꯗꯦ ꯑꯗꯨꯃꯥꯏꯅ ꯑꯩ ꯏꯁꯥꯒꯤ ꯆꯪꯉꯅꯤꯕꯀꯣ ꯑꯍꯨꯝ ꯃꯔꯤꯁꯤ꯫ ꯅ ꯑꯩ ꯏꯁꯥꯒꯤ ꯑꯣꯏꯕ ꯑꯩꯒꯤ ꯁꯞꯖꯦꯛꯇꯕꯨ ꯆꯪꯉꯅꯤ ꯑꯗꯨꯒ ꯑꯅꯤꯃꯨꯛꯅ ꯑꯗꯨꯝ ꯁꯞꯁꯇꯤꯇ꯭ꯌꯨꯠ ꯑꯣꯏꯅ ꯍꯥꯏꯇꯥꯔꯦꯀꯣ ꯑ ꯑꯇꯣꯞꯄ ꯁꯞꯖꯦꯛꯀꯤ ꯑꯣꯖꯥ ꯂꯥꯛ꯫ ꯐꯠꯇꯕ ꯈꯣꯠꯇꯕ ꯑꯣꯔ ꯅꯠꯇ꯭ꯔꯒꯅ ꯑꯗꯨꯒꯨꯝꯕ ꯑꯣꯠ ꯎꯝ ꯈꯨꯗꯣꯡ ꯆꯥꯗꯕ ꯈꯣꯠꯇꯕꯁꯤꯡꯒꯤ ꯑꯗꯨꯝ ꯁꯤꯟꯗꯣꯛ ꯁꯤꯟꯖꯤꯟ ꯇꯧꯕꯗ ꯇꯔꯨꯃꯨꯛꯇꯤ ꯑꯗꯨꯝ ꯆꯪꯕꯅꯦ ꯍꯥꯏꯑꯦ꯫ ꯑꯗꯣ꯫ ꯃꯤꯅꯠ ꯅꯤꯐꯨ ꯅꯤꯝꯐꯨꯅꯤ ꯄꯦꯔꯦꯠ ꯑꯃꯗꯀꯣ꯫ ꯑꯗꯨꯒ ꯀꯩꯅꯣꯗꯒꯤ꯫ ꯑꯥ ꯎꯝ ꯃꯤꯅꯤꯠ ꯅꯤꯝꯐꯨꯔ ꯍꯥꯏꯁꯦ ꯂꯥꯏꯔꯤꯛ ꯇꯥꯛꯄ ꯇꯥꯛꯍꯧꯈ꯭ꯔꯗꯤ ꯍꯦꯛꯇ ꯈꯪꯍꯧꯗꯕꯅꯤ꯫ ꯑꯗꯨꯒ ꯌꯥꯝꯗꯦ ꯌꯥꯝꯗꯦ ꯑꯥ꯫ ꯆꯥꯛꯁꯦ ꯑꯩꯈꯣꯏ ꯑꯩꯅ ꯍꯧꯖꯤꯛꯀꯤ ꯄꯨꯡ ꯇꯔꯦꯠ ꯃꯈꯥꯏꯅꯤꯅ ꯆꯥꯛꯇꯤ ꯀꯃꯥꯏꯅ ꯇꯧꯒꯦ ꯅꯪꯕꯣꯅ ꯍꯥꯏꯕꯗ꯫ ꯆꯥꯛꯁꯦ ꯌꯨꯝꯗꯒꯤ ꯆꯥꯛ ꯈꯔ ꯊꯣꯡꯉꯒ ꯆꯥꯛ ꯆꯥꯛ ꯊꯣꯡꯕ ꯀꯨꯏꯗꯣꯏꯗꯅꯀꯣ ꯔꯥꯏꯁ ꯀꯨꯀꯔꯗ ꯁꯠ ꯂꯥꯎꯅ ꯀꯥꯝꯝꯕꯁꯨ ꯌꯥꯏꯗꯅꯀꯣ꯫ ꯑꯗꯨꯃꯥꯏꯅ ꯇꯧꯔ ꯆꯥꯛ ꯄꯨꯔꯦ ꯍꯟꯖꯥꯡꯗꯨꯗꯤ ꯑꯥꯗꯒꯤ ꯃꯣꯏ ꯑꯗꯨꯝ ꯍꯣꯇꯦꯜ ꯍꯣꯇꯦꯜ ꯂꯩꯕꯅꯦꯕ ꯑꯩ ꯏꯟꯇꯔꯚꯤꯌꯨ ꯆꯠꯂꯨꯕ ꯀꯥꯟꯗ ꯂꯩꯍꯧꯕꯅꯦꯕꯀꯣ ꯆꯥꯛ ꯀꯩꯀꯥ ꯈꯦꯆ꯭ꯔꯤ ꯑꯗꯨꯝ꯫ ꯄꯤꯕꯅꯦꯕ꯫ ꯑꯗꯨꯅ ꯃꯣꯏꯗꯒꯤ ꯍꯦꯟꯖꯥꯡ꯫ ꯑꯗꯨꯝ ꯂꯧꯔ ꯂꯧꯔꯒ ꯑꯗꯨꯝ ꯆꯥꯔꯦ ꯍꯥꯏꯌꯦ
ꯎꯝ ꯆꯠ ꯍꯣꯏ ꯆꯥꯛꯇ ꯍꯥꯞꯆꯤꯟꯈꯤꯕꯀꯣ꯫
ꯍꯣꯏ ꯍꯣꯏ ꯍꯣꯏ꯫
ꯌꯥꯏ ꯌꯥꯏ ꯑꯗꯨꯃꯥꯏꯅ ꯇꯧꯔꯒ ꯊꯥ ꯑꯃ ꯅꯤ ꯌꯦꯡ ꯊꯣꯛꯑꯣ꯫
ꯍꯣꯏ ꯍꯣꯏ ꯑꯦꯛꯁꯄꯤꯔꯦꯟꯁꯁꯨ ꯇꯥꯟ ꯅꯣ ꯑꯦꯛꯁꯄꯤꯔꯌꯦꯟꯁꯁꯨ ꯇꯥꯟꯕ ꯑꯣꯏꯅꯀꯣ ꯑꯗꯨꯃꯥꯏꯅ ꯑꯩꯁꯨ ꯇꯧꯔꯁꯤꯔꯅ ꯑꯗꯨꯃꯥꯏꯅ ꯈꯜꯂꯤꯕ ꯑꯗꯨꯅꯤ ꯌꯨꯝꯗꯁꯨ ꯑꯗꯨꯝ ꯍꯧꯖꯤꯛ ꯀꯩꯁꯨ ꯇꯧꯗꯅ ꯁꯨꯝ ꯂꯩꯕꯗꯣ
ꯀꯩꯁꯨ ꯀꯥꯏꯗꯦ ꯀꯩꯁꯨ ꯀꯥꯏꯗꯦ ꯅꯪꯒꯤ ꯆꯥꯟꯁ ꯑꯃ ꯌꯦꯡꯉꯤꯅꯤ ꯂꯝꯕꯤ ꯍꯥꯏꯗꯤ ꯀꯩꯅꯣꯗꯣ ꯅꯣꯂꯦꯖꯁꯨ ꯂꯩꯍꯧꯔꯦꯗꯅ ꯑꯦꯛꯁꯄꯤꯔꯤꯌꯦꯦꯟꯁꯁꯨ ꯂꯩꯍꯧꯔꯦꯗꯅ ꯑꯦ ꯁꯨꯃꯥꯏ ꯇꯧꯋꯤ ꯁꯨꯥꯏ ꯇꯧꯋ ꯍꯥꯏꯗꯣ ꯍꯣ ꯐꯔꯁꯦ ꯑ ꯀꯦꯅ ꯇꯧꯒꯦ ꯑꯥ ꯑꯩ ꯇꯧ ꯍꯥꯂꯛꯄꯒꯤ ꯃꯥꯏ ꯃꯤꯠꯀ
ꯍꯣꯏ ꯍꯣꯏ ꯐꯔꯦ ꯐꯔꯦ ꯇꯊꯔꯣ ꯇꯧꯔꯣ ꯎꯝ ꯎꯝ
ꯋꯤꯛ ꯀꯣꯜ ꯑꯥꯛꯇ ꯁꯟꯅꯍꯧꯒꯦ ꯔꯀꯦꯁ ꯃꯤꯀꯥ